ꯍꯦꯜꯂꯣ
ꯇꯥꯕ
ꯑ ꯀꯦ ꯇꯥꯎꯔꯤꯅꯣ
ꯑꯁ ꯑꯗꯨꯝ ꯐꯃꯨꯡꯗ ꯑꯗꯨꯝ ꯂꯩꯌꯦꯗ
ꯁꯥꯇ꯭ꯔꯣ ꯐꯃꯨꯛꯒ ꯂꯩꯔꯤꯗꯕꯣ
ꯁꯥꯏꯑꯦ ꯌꯥꯝ ꯁꯥꯏꯌꯦ ꯊꯕꯛꯁꯨ ꯁꯨꯅꯤꯡꯗꯕꯒꯤ
ꯑꯥ
ꯅꯪꯒꯤ
ꯑꯩꯁꯨ ꯐꯃꯨꯡꯗ ꯇꯨꯝꯃꯒ ꯂꯩꯌꯦ ꯅꯣꯡ ꯆꯨꯕꯒꯤ ꯅꯣꯡ ꯆꯨꯗ꯭ꯔꯣ ꯅꯣꯏꯔꯣꯝꯗ ꯑ ꯍꯥꯥ ꯆꯨꯗꯦ꯫
ꯎꯝ ꯆꯨꯗꯦ
ꯑꯩꯈꯣꯏ ꯁꯣꯝꯗꯗꯤ ꯅꯣꯡ ꯆꯨꯋꯦ
ꯎꯝ ꯉꯁꯥꯏꯗꯤ ꯆꯨꯔꯝꯃꯅꯤ
ꯍꯥꯥ
ꯉꯁꯥꯏꯗꯤ ꯅꯣꯡ ꯆꯨꯔꯝꯃꯅꯦꯕ
ꯑ ꯆꯧꯗ꯭ꯔꯥꯕꯣꯖꯤ ꯑꯖꯤꯛꯇꯤ
ꯍꯣꯏ ꯅꯨꯡꯁꯥ ꯀꯟꯅ ꯁꯥꯔꯦ ꯍꯧꯖꯤꯛꯁꯦ
ꯑꯩꯈꯣꯏꯔꯣꯝꯗꯗꯤ ꯍꯧꯖꯤꯛ ꯀꯟꯅ ꯆꯨꯔꯤꯌꯦ ꯅꯣꯡꯁꯦ
ꯑꯣ ꯑꯗꯨꯗꯤ ꯅꯪ ꯆꯤꯡꯗ ꯂꯩ ꯑꯣꯏꯔꯝꯅꯤꯀꯣ ꯄꯥꯛꯗꯔꯥ ꯆꯤꯡꯗꯔꯥ
ꯍꯧꯁꯦ ꯇꯝꯄꯥꯛꯇꯅꯤ
ꯑꯣ ꯑꯩꯈꯣꯏ ꯑꯗꯨꯗꯤ ꯑꯩꯁꯨ ꯇꯝꯄꯥꯛꯀꯅꯤ ꯑꯩꯈꯣꯏ ꯑꯗꯨꯗꯤ ꯅꯨꯡꯁꯥ ꯀꯟꯅ ꯁꯥꯔꯤ ꯍꯧꯖꯤꯛ
ꯑꯥ ꯀꯔꯤ ꯇꯧꯔꯒ ꯂꯩ ꯉꯁꯤꯗꯤ ꯊꯕꯛ ꯆꯠꯇꯦ ꯑꯗꯨꯝ ꯂꯩꯔꯣ ꯌꯨꯝꯗ
ꯍꯣꯏ ꯌꯨꯝꯗ ꯂꯩꯌꯦ ꯑꯩ ꯊꯕꯛ ꯇꯧꯗꯦ ꯑꯗꯨ ꯌꯨꯝꯗ ꯑꯗꯨꯝ ꯂꯩꯌꯦ
ꯀꯔꯤ ꯀꯔꯤ ꯇꯧꯔꯒ ꯂꯩꯕ꯭ꯔꯣ ꯌꯨꯝꯗ ꯌꯨꯝꯗ ꯁꯨꯝ ꯂꯩꯕ
ꯂꯤꯔꯤꯛ ꯄꯥꯏꯌꯦ ꯑꯩꯁꯦ ꯂꯤꯔꯤꯛ ꯄꯥꯏꯌꯦ ꯍꯟꯗꯛ
ꯂꯥꯏꯔꯤꯛ ꯀꯟꯅ ꯄꯕꯃꯟꯅꯦ
ꯀꯟꯅꯗꯤ ꯄꯥꯗꯦꯗ ꯑꯗꯣ ꯑꯦꯛꯖꯥꯝ ꯂꯩꯕꯒꯤꯀꯣ
ꯀꯟꯅ ꯍꯣꯠꯅꯧ ꯀꯟꯅ ꯍꯣꯠꯅꯧ ꯃꯤ ꯑꯣꯏꯅꯕ ꯀꯩ ꯃꯊꯦꯜ ꯆꯥꯗꯒꯦ ꯑꯌꯨꯛꯇꯤ
ꯑꯤꯉꯁꯤ ꯍꯋꯥꯏꯖꯥꯏꯑꯦ
ꯑ ꯍꯥꯎꯕ ꯏꯟꯖꯥꯡꯅꯤꯅ ꯍꯋꯥꯏ
ꯅꯣꯏꯗꯤ ꯅꯪꯗꯤ
ꯑꯩꯗꯤ ꯉ ꯁꯧꯒ꯭ꯔꯤ ꯑꯣꯏꯅ ꯆꯥꯔꯦꯕ
ꯑꯣ ꯁꯧꯒꯔꯤ ꯉꯥꯛꯇꯅꯦ ꯍꯟꯗꯁꯦ
ꯊꯧꯒ ꯃ ꯁꯧꯒ ꯄꯥꯟ ꯅꯅꯤꯅ ꯁꯒꯤꯔ ꯉꯥꯛꯇ ꯆꯥꯔꯒ ꯂꯩꯔꯦ
ꯎꯝ ꯍꯣꯏ ꯑꯗꯨ ꯅꯍꯥꯟ ꯑꯣꯏꯗ ꯁꯧꯒꯔ꯭ꯤꯅ ꯍꯥꯎꯋꯦ
ꯎꯝ ꯀꯅꯥ ꯀꯅꯥ ꯂꯩꯒꯦ ꯅꯪꯗꯤ ꯍꯧꯖꯤꯛ
ꯏꯃꯥꯅꯕꯤꯒ ꯂꯩꯌꯦ
ꯃꯥꯅꯦ
ꯅꯪꯗꯤ
ꯑꯩꯗꯤ ꯏꯊꯟꯇ ꯂꯩꯌꯦ ꯏꯊꯟꯗ ꯂꯩꯌꯦ ꯑꯩꯗꯤ
ꯅꯪ ꯀꯩ ꯊꯕꯛ ꯇꯧꯔꯒ ꯂꯩꯕ꯭ꯔꯥ ꯁꯤꯗ
ꯎꯝ ꯇꯧꯗꯦꯗ ꯆꯨꯝꯅ ꯁꯨꯝ ꯂꯩꯕꯅꯤꯗ ꯊꯥꯕꯛ ꯇꯧꯗꯦ
ꯎꯝ
ꯑꯩꯁꯨ ꯊꯕꯛ ꯇꯧꯗꯦ
ꯅꯪ ꯀꯣꯏꯕ ꯆꯠꯄ꯭ꯔꯣ
ꯑꯩ ꯍꯧꯖꯥꯛ ꯀꯣꯏ ꯀꯣꯏ ꯀꯣꯛꯎꯒꯦꯅ ꯇꯧꯕ ꯀꯣꯏꯕ ꯆꯠꯊꯣꯛꯀꯦꯅ ꯇꯧꯔꯤ ꯁꯦꯝ ꯁꯥꯔꯤ ꯂꯣꯏꯁꯤꯜꯂꯤ
ꯑꯁ ꯅꯨꯡꯉꯥꯏꯔꯦꯅꯦ ꯌꯥꯝꯅ
ꯑꯣꯏ ꯏꯠꯇꯦꯔꯣ ꯗꯤꯣꯏꯇꯔꯣ
ꯍꯣꯏ ꯄꯥꯛꯇ ꯆꯠꯇꯦ ꯑꯩꯗꯤ
ꯎꯝ
ꯌꯨꯝꯗ ꯑꯗꯨꯝ ꯍꯣꯏ ꯆꯠꯄꯗꯤ ꯆꯠꯅꯤꯡꯉꯤ ꯑꯗꯣ ꯄꯥꯛꯆꯠꯇꯕ ꯑꯩꯅ ꯀꯅꯥꯀꯅꯥꯒ ꯆꯠꯇꯣꯏꯅꯣ
ꯑꯩ ꯏꯊꯟꯇ ꯆꯠꯇꯣꯏꯅꯦꯗ ꯂꯧꯒꯨꯝꯕ ꯆꯠꯇ꯭ꯔꯣ ꯅꯣꯏꯗꯤ
ꯍꯣꯏ ꯆꯠꯇꯦ
ꯎꯝ ꯌꯥꯝ ꯅꯨꯡꯉꯥꯏꯅꯦ ꯑꯗꯨꯗꯤ
ꯅꯪ ꯆꯠꯄ꯭ꯔꯣ
ꯑꯩꯗꯤ ꯆꯠꯂꯦ ꯍꯣꯏ ꯃꯔꯛ ꯃꯔꯛꯇ ꯅꯨꯡꯇꯤꯒꯤꯗꯤ ꯆꯠꯇꯦ
ꯑꯣ
ꯎꯝ ꯎꯝ
ꯍꯣꯏ ꯂꯧ ꯆꯠꯄꯗꯣ
ꯁꯥꯃꯟꯗꯅ ꯒꯌ꯭ꯥꯟ ꯇꯥꯗꯔꯦꯗꯥ ꯑꯩꯁꯦ
ꯑ ꯅꯪ ꯐꯤ ꯁꯥꯥꯕ ꯍꯩꯕ꯭ꯔꯥ
ꯍ
ꯐꯤ ꯁꯥꯕ ꯍꯩꯕ꯭ꯔꯥ
ꯍꯩꯌꯦ ꯐꯤꯁꯨ ꯁꯥꯏꯌꯦ ꯅꯪꯗꯤ ꯍꯩꯕ꯭ꯔꯣ
ꯍꯩꯇꯦ
ꯀꯔꯤꯒꯤ ꯍꯩꯇꯕꯅꯣ ꯂꯥꯏꯕꯗꯨꯕꯨ
ꯑꯁ ꯌꯥꯝ ꯂꯨꯏꯌꯦꯗ ꯑꯩꯁꯦ ꯇꯝꯗꯤ ꯇꯝꯃꯅꯦꯕ
ꯌꯥꯝ ꯂꯥꯏꯕꯅꯦ
ꯑꯗꯨꯗꯤ ꯅꯪ ꯁꯦꯝꯃꯒ ꯌꯣꯟꯂꯝꯝꯃꯅꯤꯀꯣ
ꯑꯥ ꯅꯨꯄꯤꯗꯤ ꯐꯤ ꯁꯥꯕ ꯍꯩꯒꯗꯕꯅꯤ ꯁꯥꯕ ꯍꯩꯒꯗꯕꯅꯤ
ꯂꯩꯕ ꯁꯔꯨꯛꯇꯨꯗꯤ ꯃꯤꯒꯤꯉꯣꯟꯗ ꯂꯩꯕ ꯁꯔꯨꯛꯇꯨꯗꯤ ꯅꯪꯅ ꯁꯦꯝꯂꯒ ꯁꯦꯠꯄꯗꯅ ꯐꯩ ꯀꯣ ꯃꯤꯉꯣꯟꯗ ꯂꯩꯕ ꯁꯔꯨꯛꯇꯤ ꯅꯪꯅ ꯁꯦꯝꯔꯒ
ꯍꯣꯏ ꯏꯁꯥꯅ ꯃꯤꯉꯣꯟꯗ ꯂꯩ ꯂꯩ ꯍꯥꯏꯗꯤ ꯏꯆꯥ ꯂꯩꯇꯕ ꯑꯩꯈꯣꯏ ꯏꯁꯥꯅ ꯏꯁꯥꯒꯤ ꯑꯄꯥꯝ ꯑꯄꯥꯝꯕꯗꯣ
ꯑꯥ
ꯁꯥꯔꯒ ꯁꯦꯠꯄꯗꯨꯅ ꯐꯩꯗ
ꯍꯣꯏ ꯍꯣꯏ ꯑꯗꯨꯅꯦ ꯅꯨꯄꯤ ꯍꯥꯏꯕꯁꯦ
ꯄꯩꯁꯥ ꯂꯩꯇ꯭ꯔꯗꯤ ꯂꯩꯕ ꯉꯝꯗꯦꯗꯅ ꯑꯗꯨꯁꯨ ꯍꯥꯏꯗꯤ ꯐꯖꯅ ꯁꯥꯕ ꯍꯩꯇ꯭ꯔꯁꯨ
ꯎꯝ
ꯍꯩꯅꯤꯡꯉꯥꯏ ꯈꯤꯇꯪꯗꯤ ꯁꯥꯕ ꯍꯩꯕꯅ ꯀꯥꯅꯩꯗꯅ
ꯎꯝ
ꯇꯝꯁꯤꯜꯂꯣ ꯅꯪꯁꯨ ꯂꯥꯏꯕꯅꯤ
ꯑꯁ ꯑꯩ ꯇꯝꯕꯗꯤ ꯇꯝꯃꯦ ꯑꯗꯨꯗ ꯂꯨ ꯂꯨꯃꯟꯕꯒꯤ ꯄ꯭ꯂꯦꯟ ꯀꯩꯀꯥ ꯑꯗꯨꯗꯤ ꯈꯪꯉꯦꯕ ꯑꯩꯗꯣ
ꯐꯤꯕꯨ ꯀꯥꯏꯅ ꯁꯨꯃꯥꯏꯅ ꯐꯝꯃꯒ ꯁꯥꯗꯣꯏꯅꯣꯗꯒ ꯈꯜꯂꯝꯕꯅꯤ
ꯑꯥ
ꯍꯩꯖꯜꯂꯒ ꯑꯗꯨꯝ ꯅꯨꯡꯉꯥꯏꯗ ꯁꯥꯕ
ꯎꯝ ꯑꯗꯨꯁꯨ ꯍꯛꯆꯥꯡ ꯐꯕ ꯊꯕꯛꯅꯤꯗ ꯀꯣ
ꯍꯥꯥ
ꯍꯛꯆꯥꯡ ꯐꯕ ꯊꯕꯛꯅꯦꯕ ꯍꯛꯆꯥꯡ ꯐꯗ꯭ꯔꯗꯤ
ꯉꯝꯗꯦꯕ
ꯐꯤ ꯁꯥꯕ ꯇꯝꯁꯤꯜꯂꯣ ꯅꯪꯁꯨ ꯌꯥꯝ ꯀꯥꯟꯅꯕꯅꯤ
ꯇꯝꯗꯣꯏꯅꯤ
ꯎꯝ ꯊꯕꯛ ꯆꯠꯕ ꯃꯇꯝ ꯃꯇꯝꯗꯣ ꯁꯥꯕꯗꯣ
ꯎꯝ ꯍꯌꯦꯡ ꯋꯥꯏ ꯂꯨꯍꯣꯡꯕ ꯃꯇꯝꯗ ꯍꯩꯅꯅꯕ
ꯐꯤ ꯁꯥꯕ ꯍꯩꯇ꯭ꯔꯗꯤ ꯍꯌꯦꯡꯋꯥꯏ ꯌꯨꯝ ꯄꯥꯜꯂꯁꯨ ꯄꯨꯅꯤꯡꯉꯥꯏ ꯂꯩꯇꯕꯅꯤꯍꯦ
ꯍꯣꯏ ꯍꯣꯏ ꯑꯗꯨꯅꯦ ꯂꯩꯕ ꯉꯥꯛꯇꯀꯣ ꯂꯩꯕ ꯉꯥꯛꯗꯤ ꯂꯥꯏꯔꯕ ꯂꯥꯏꯔꯕꯁꯤꯡꯗꯤ ꯉꯝꯗꯦꯕ
ꯎꯝ ꯉꯝꯗ ꯑꯗꯨꯅꯦ ꯏꯁꯥꯒꯤ ꯄꯨꯅꯕꯗꯤ ꯏꯁꯥꯅ ꯁꯥꯖꯕ ꯑꯗꯨꯅ ꯈ꯭ꯋꯥꯏ ꯌꯥꯝ ꯐꯕ ꯑꯣꯏꯔꯦ
ꯎꯝ
ꯍꯌꯦꯡꯁꯦ ꯀꯥꯏ ꯆꯠꯀꯦꯔꯣ ꯅꯪꯗꯤ
ꯍꯌꯦꯡ ꯑꯩ ꯑꯦꯛꯖꯥꯝ ꯇꯥꯔꯛ ꯆꯠꯂꯅꯤ ꯑꯦꯛꯖꯝ ꯇꯥꯔꯦ ꯑꯃꯨꯛ
ꯌꯥꯝ ꯐꯥꯏ
ꯁꯥꯃꯟꯕꯒꯦ ꯀꯩꯝꯇ ꯇꯧꯅꯤꯡꯗꯗꯅ ꯑꯗꯨꯝ ꯐꯃꯨꯡꯗ ꯂꯩꯕꯒꯤ ꯑꯩꯅ
ꯌꯨꯝꯗ ꯗꯨꯝ ꯁꯨ ꯋꯥꯕꯅꯤꯗ
ꯍꯣꯏ ꯅꯪꯗꯤ ꯕꯣꯜ ꯌꯦꯡꯕ꯭ꯔꯣ
ꯕꯣꯜ ꯌꯦꯡꯗꯦ ꯑꯩꯗꯤ
ꯑꯝ
ꯑꯩꯈꯣꯏ ꯃꯤꯈꯩꯗꯤ ꯁꯤ ꯂꯩꯃꯤꯟꯅꯕꯈꯩꯗꯤ ꯌꯥꯝ ꯌꯦꯡꯑꯒ ꯑꯗꯨꯝꯅ ꯑꯩꯗꯤ ꯌꯦꯡꯒꯦ
ꯑ ꯌꯦꯡꯉꯦ ꯑꯩꯗꯤ ꯖꯝ ꯂꯩꯔꯁꯨ ꯌꯦꯡꯉꯦ
ꯑꯩꯅ ꯕꯣꯜ ꯗ
ꯑꯥ
ꯃꯤꯅꯗꯤ ꯌꯦꯡꯁꯦ ꯌꯦꯡꯁꯦꯅꯗꯤ ꯌꯥꯝ ꯍꯧꯋꯦ ꯑꯩꯅ ꯇꯟꯕ
ꯑꯩꯁꯨ ꯑꯉꯥꯡ ꯑꯣꯏꯔꯤꯉꯩꯗꯗꯤ ꯇꯟꯕꯅꯦ ꯏꯄꯥ ꯈꯣꯏꯅ ꯌꯦꯡꯕꯗꯣ ꯁꯥꯎꯅꯤꯡꯕꯅ ꯑꯗꯨ ꯆꯥꯎꯔꯛꯄ ꯀꯥꯟꯗꯗꯤ ꯑꯩꯁꯨ ꯑꯗꯨꯝ ꯅꯨꯡꯉꯥꯏꯔꯛꯈꯤꯗ
ꯇꯤꯚꯤꯗ ꯑꯣꯏꯔꯗꯤ ꯑꯃꯨꯛ ꯌꯦꯡꯅꯤꯡꯕ ꯐꯣꯟꯗ ꯄꯦꯟꯗꯕ ꯌꯦꯡ
ꯍꯣꯏ ꯑꯗꯨꯅꯦ ꯑꯩꯁꯨ ꯐꯣꯟꯗꯒꯤꯅꯤ ꯌꯦꯡꯕꯁꯦ ꯎꯪ ꯏꯪꯈꯣꯜ ꯏꯪꯈꯣꯜ ꯀꯩꯀꯥꯅꯤ ꯁꯦꯝꯕ꯭ꯔꯥ
ꯍꯥꯥ
ꯏꯪꯈꯣꯜ ꯁꯦꯝꯕ꯭ꯔꯥꯕ
ꯑꯡ
ꯅꯪꯗꯤ ꯑꯗꯨꯗꯤ ꯅꯨꯄꯤ ꯌꯥꯝ ꯃꯥꯟꯂꯝꯃꯅꯤꯅꯦ
ꯇꯧꯗ꯭ꯔꯣ
ꯍꯥ
ꯅꯣꯏ ꯇꯤꯡ ꯂꯧꯅ ꯇꯧꯕ꯭ꯔꯕ ꯂꯎꯒ ꯇꯧꯕ꯭ꯔꯕ ꯇꯧꯗꯦ ꯑꯥ
ꯑꯗꯣ ꯂꯩꯕ ꯉꯥꯛꯇ
ꯍꯧꯖꯤꯛꯀꯥꯟꯁꯦ ꯑꯁ ꯏꯟꯖꯥꯡ ꯅꯥꯄꯤꯁꯨ ꯇꯥꯡꯃꯟꯗꯅꯀꯣ
ꯍꯣꯏ ꯑꯗꯨ ꯅꯨꯡꯇꯤꯒꯤ ꯆꯥꯕꯅꯤꯅꯀꯣ ꯑꯗꯨ ꯄꯩꯁꯥ ꯄꯩꯁꯥ ꯌꯥꯝ ꯆꯠꯂꯦꯕ
ꯎꯝ ꯄꯩꯁꯥ ꯌꯥꯝ
ꯑꯦꯟꯁꯥꯡ ꯅꯥꯄꯤꯗꯒꯤ
ꯑꯝ
ꯄꯣꯠꯅ ꯇꯥꯡꯕꯒ
ꯍꯣꯏ
ꯍꯤꯡꯕ ꯌꯥꯝ ꯂꯨꯗꯧꯔꯤꯗ ꯎꯝꯝ ꯃꯊꯟꯇ ꯂꯩ ꯍꯥꯏꯕ ꯀꯅꯥ ꯀꯅꯥ ꯂꯩ ꯍꯥꯏꯕꯣ
ꯃꯥꯟꯕꯤ ꯑꯃꯒ ꯂꯩꯌꯦ ꯃꯥꯗꯤꯖꯤ ꯍꯧꯖꯤꯛ
ꯁꯤꯡꯖꯨꯒ ꯁꯦꯝꯃꯒ ꯆꯥꯕ
ꯍꯣꯏ ꯑꯩꯈꯣꯏ ꯆꯪ ꯌꯥꯝ ꯆꯥꯕꯅꯦ ꯑꯗꯣ ꯑꯗꯨꯒꯨꯝꯕꯗꯨ
ꯎꯝ
ꯁꯥꯕ ꯌꯥꯝ ꯆꯥꯔꯒ ꯀꯣꯛ ꯅꯨꯡꯉꯥꯏꯇꯕꯁꯨ ꯂꯩꯌꯦ
ꯀꯣꯏꯊꯣꯛꯅꯕ ꯀꯟꯅ ꯂꯣꯏ
ꯁꯦꯝꯃꯣ ꯁꯦꯝꯃꯣ
ꯍꯥ
ꯎꯝ
ꯈꯔ
ꯑꯝ ꯑꯝ ꯅꯪ ꯀꯦꯕ ꯍꯩꯕ꯭ꯔꯥ
ꯑꯩꯁꯦ ꯀꯦꯕ ꯍꯩꯇꯦ
ꯀꯦꯗꯕ ꯃꯤꯅꯦ
ꯃꯅꯩꯗꯨꯗꯤ ꯑꯩꯁꯨ ꯀꯤꯗꯦ
ꯑ
ꯃꯅꯩꯌꯦꯕ ꯏꯕꯅꯤ ꯑꯗꯨꯗꯤ ꯑꯩꯁꯨ ꯀꯦꯕ ꯍꯩ ꯀꯦꯁꯨ ꯀꯦꯅꯤꯡꯗꯦ
ꯀꯦꯕꯁꯦ ꯏꯁꯥꯗ ꯄꯥꯝꯖꯗꯦꯅꯦ
ꯎꯝ ꯏꯁꯩꯁꯨ ꯃꯥꯡꯉꯦ ꯃꯇꯝꯁꯨ ꯃꯥꯡꯉꯦ
ꯀꯦꯕ ꯁꯔꯨꯀꯄꯨꯗꯤ ꯑꯩꯗꯤ ꯑꯍꯥꯎꯕ ꯑꯗꯨꯝ ꯆꯥꯒꯦ
ꯃꯅꯩꯌꯦ